ꯍꯜꯂꯣ
ꯑꯣ ꯍꯜꯂꯣ
ꯇꯥꯄꯥ
ꯇꯌꯦ
ꯀꯩꯗꯧꯔꯤꯅꯣ
ꯑꯩꯁꯦ ꯆꯥꯛ ꯇꯟꯅ ꯊꯣꯡꯔꯤꯌꯦ
ꯀꯩ ꯌꯦꯟꯁꯥꯡꯅꯣ ꯀꯩ ꯃꯊꯦꯜꯅꯣ
ꯑꯦ ꯆꯝꯐꯨꯠ ꯑꯃꯒ ꯁꯣꯏꯕꯨꯝ ꯏꯔꯣꯝꯕꯅꯦ
ꯅꯪꯅ ꯊꯣꯡꯕ꯭ꯔꯥ
ꯑꯩꯅ ꯊꯣꯡꯉꯦ ꯅꯪꯗꯤ
ꯑꯩꯗꯤ ꯆꯥ ꯆꯥ ꯇꯣꯛꯑꯦ
ꯉꯜꯂꯤꯅ ꯀꯩ ꯌꯦꯟꯖꯥꯡ ꯆꯥꯔꯒꯦ
ꯑꯩꯈꯣꯏꯗꫭ ꯑꯥ ꯑꯁ ꯁꯥꯎꯃꯟꯕꯩ ꯀꯥꯎꯔꯦꯅꯦ ꯃꯥꯏꯔꯦꯟ ꯃꯅꯥ ꯆꯥꯔꯦ
ꯃꯥꯏꯔꯦꯟ ꯃꯅꯥ ꯑꯁ ꯉꯁꯤꯁꯦ ꯃꯥꯏꯔꯦꯟ ꯅꯨꯃꯤꯠ ꯉꯥꯛꯇꯪ ꯂꯣꯏ ꯃꯥꯜꯂꯦ ꯑꯃꯅꯁꯨ ꯃꯥꯏꯔꯦꯟ ꯆꯥꯏ ꯑꯃꯅꯁꯨ ꯃꯥꯏꯔꯦꯟꯅꯤ
ꯀꯩ ꯀꯩ ꯍꯣꯠꯅꯔꯤꯒꯦ ꯅꯣꯏꯗꯤ
ꯀꯩ ꯍꯣꯠꯅꯔꯅꯤ ꯁꯤ ꯇꯧꯔ ꯂꯩꯕꯁꯤꯅ ꯈꯛꯇ ꯉꯥꯏꯔꯦꯅ ꯑꯗꯨꯅꯦ ꯆꯞ ꯃꯥꯟꯅꯕꯅ ꯎꯄꯥꯏ ꯂꯩꯇꯦ ꯍꯤꯡꯕꯁꯦ ꯋꯥꯔꯦꯕ
ꯉꯁꯤꯗꯤ ꯊꯣꯛꯑꯣꯏ ꯊꯣꯛꯀꯗ꯭ꯔꯥ
ꯊꯣꯛꯀꯅꯤ ꯉꯥꯏꯍꯥꯛ ꯂꯩꯔꯗꯤ ꯊꯣꯛꯀꯅꯤ ꯅꯣꯡ ꯆꯨꯕꯒꯤ ꯑꯗꯨ ꯑꯣꯏꯔꯁꯨ ꯎꯄꯥꯏ ꯂꯩꯇꯦ ꯊꯣꯛꯀꯅꯤ ꯉꯥꯏꯍꯥꯛꯀꯤ
ꯍꯣꯏ ꯑꯩꯗꯤ ꯊꯣꯛꯑꯒ ꯆꯠꯄꯅꯦ ꯂꯝꯕꯤꯗ ꯍꯧꯖꯤꯛ
ꯑꯣ ꯂꯝꯕꯤꯗ ꯆꯠꯄ꯭ꯔꯥ ꯅꯣꯡ ꯆꯨꯕ꯭ꯔꯣ
ꯅꯣꯡꯗꯤ ꯆꯨꯗ꯭ꯔꯦ ꯍꯧꯖꯤꯛꯄꯨꯗꯤ ꯉꯁꯥꯏꯗꯤ ꯆꯨꯔꯝꯕꯅꯦ
ꯑꯣ ꯑꯁ ꯑꯩꯗꯤ ꯉꯁꯥꯏ ꯑꯌꯨꯛꯇꯣ ꯐꯤ ꯁꯨꯑꯦꯕ ꯐꯤꯁꯨꯒꯤ ꯊꯣꯛꯑꯒ ꯅꯣꯡꯗ ꯇꯥꯔꯛꯄ ꯑꯗꯨꯒ ꯑꯩꯗꯣ ꯎꯄꯥꯏ ꯂꯩꯇ꯭ꯔꯦ ꯍꯥꯏꯔꯒ ꯑꯗꯨꯝ ꯕꯥꯠꯔꯨꯝꯗ ꯁꯨꯖꯟꯕꯅꯦꯕ ꯑꯗꯨꯒ ꯏꯁꯤꯡ ꯁꯣꯛꯀꯦ ꯇꯧꯔꯒ ꯅꯥꯟꯊꯔ ꯇꯨꯒꯦ ꯇꯧꯋꯦ
ꯇꯦꯛꯁꯤꯜꯂꯣ ꯇꯦꯛꯁꯤꯜꯂꯣ
ꯑꯗꯨꯗꯅꯦ
ꯕꯤꯔꯥꯅꯤ ꯏꯁ ꯅꯪꯒꯤ ꯈꯨꯗꯣꯛꯇꯣ ꯌꯥꯝ ꯅꯣꯛꯅꯤꯡꯉꯦ ꯍꯝ ꯍꯝ ꯇꯧꯔꯒ
ꯍꯥꯏꯅꯩꯅꯦ ꯑꯩꯅꯧꯕꯁꯦ ꯌꯥꯝ ꯅꯛꯅꯤꯡꯉꯦ ꯍꯥꯏꯌꯦ ꯀꯔꯤꯔ ꯑꯃ ꯎ ꯌꯥꯝ ꯎꯁꯤꯠꯇ꯭ꯔꯒ ꯅꯣꯛꯄꯁꯨ ꯃꯥꯜꯂꯦꯅꯒ ꯍꯥꯏꯅꯩꯅꯦ
ꯑꯣ ꯑꯗꯨꯃꯛꯇꯤ ꯅꯠꯇꯦꯗ
ꯑ ꯐꯔꯦꯅꯦꯦ ꯑꯗꯨꯗꯤ ꯌꯥꯟ ꯇꯗꯦꯗ
ꯅꯪꯅ ꯑꯗꯨꯝ ꯊꯣꯡꯕ꯭ꯔꯥ ꯆꯥꯛꯒꯨꯝꯕ ꯍꯥꯏꯗꯤ
ꯑꯩꯅ ꯑꯗꯨꯝ ꯍꯣꯡꯉꯦ
ꯑꯁ ꯑꯗꯨꯗꯤ ꯍꯥꯎꯔꯝꯗꯧ ꯃꯥꯜꯂꯦ
ꯑꯩꯗꯨꯀꯣ ꯑꯩꯅ ꯊꯣꯡꯃꯟꯕꯩꯔꯥ ꯈꯪꯗꯦ ꯃꯤ ꯑꯇꯣꯞꯄꯅ ꯊꯣꯡꯗꯣ ꯆꯥꯅꯤꯡꯗ꯭ꯔꯦ
ꯑꯁ ꯑꯗꯨꯗꯤ ꯌꯥꯝ ꯌꯥꯝ ꯍꯥꯎꯔꯝꯅꯤ ꯑꯗꯨꯗꯤ
ꯒꯨꯝꯕ ꯑꯣꯜꯂꯅꯤ ꯍꯥꯏꯗꯤ ꯑꯩꯅ ꯊꯣꯡꯕꯁꯦ ꯍꯥꯎꯋꯦ ꯍꯥꯏꯕ ꯅꯠꯇꯦꯕꯀꯣ ꯍꯥꯏꯗꯤ ꯏꯁꯥꯅ ꯑꯗꯨꯝ ꯊꯣꯡꯖꯕꯗꯣ ꯑꯗꯨꯒꯤ ꯃꯤ ꯑꯃꯅ ꯊꯣꯡꯗꯣ ꯑꯗꯨꯝ ꯆꯥꯅꯤꯡꯗꯕ ꯍꯥꯏꯕꯗꯨ ꯇꯥꯔꯦ ꯑꯗꯨ ꯃꯄꯥꯟꯒꯨꯝꯕꯗ ꯆꯠꯂꯒ ꯑꯆꯥꯄꯣꯠ ꯆꯥꯕꯨꯗꯤ ꯑꯗꯨꯝ ꯆꯥꯅꯤꯡꯉꯦꯗ ꯑꯗꯨꯗꯤ ꯑꯗꯨꯝ ꯍꯥꯎꯋꯦ
ꯎ ꯑꯣ ꯅꯪ ꯑꯗꯨ ꯑꯗꯨ ꯑꯣꯏꯔꯗꯤ ꯑꯩꯈꯣꯏꯅ ꯑꯩꯈꯣꯏꯗ ꯂꯥꯛꯑꯗꯤ ꯑꯩꯅ ꯊꯣꯡꯕꯗꯣ ꯅꯪ ꯆꯥꯅꯤꯡꯉꯨꯔꯣꯏꯕ
ꯑꯣꯏꯗꯧ ꯃꯥꯜꯂꯦ ꯑꯗꯣ ꯑꯣꯏꯔꯣꯏꯗ ꯑꯗꯨꯃꯛꯇꯤ ꯑꯣꯏ ꯑꯣꯏꯔꯣꯏꯗ
ꯑꯗꯨꯗꯤ ꯅꯣꯡꯃ ꯀꯣꯏ ꯂꯥꯛꯂꯣ ꯑꯩ ꯐꯖꯅ ꯌꯦꯟꯁꯥꯡꯗꯣ ꯅꯪꯅ ꯄꯥꯝꯕ ꯈ꯭ꯋꯥꯏꯗꯒꯤ ꯄꯥꯝꯕ ꯃꯊꯦꯜ ꯑꯃ ꯊꯣꯡꯕꯤꯔꯒꯦ ꯑꯩꯈꯣꯏꯗ ꯂꯥꯛꯑꯣ
ꯑꯍꯣꯏ ꯇꯧꯔꯁꯦ ꯑꯁ ꯑꯩꯗꯤ ꯁꯟ ꯃꯅꯨꯡꯅꯨꯡꯁꯥ ꯄꯥꯝꯃꯤ ꯅꯪ ꯊꯣꯡꯕ ꯍꯩꯒꯗ꯭ꯔꯣ
ꯑꯗꯣ ꯍꯣꯏ ꯊꯣꯡꯕꯤꯔꯤꯒꯦꯅꯦ
ꯐꯔꯅꯦ
ꯑꯩꯗꯣ ꯐꯖꯅ ꯊꯣꯡꯕꯗꯤ ꯍꯩꯇꯦ ꯑꯃꯛꯒꯨꯝꯕꯗꯤ ꯎꯝ ꯊꯣꯡꯕꯗꯣꯗꯤ ꯇ꯭ꯔꯥꯏ ꯇꯧꯈ꯭ꯔꯦ ꯑꯗꯣ ꯏꯆꯦꯈꯣꯏꯅꯦ ꯍꯥꯎꯋꯤꯗꯤ ꯍꯥꯏꯌꯦ ꯑꯗꯨ ꯑꯗꯨ ꯁꯦꯝꯕꯤꯈ꯭ꯔꯗꯤ ꯁꯦꯝꯕꯤꯔꯗꯤ ꯊꯣꯡꯕꯗꯣ ꯍꯩꯌꯨꯕꯀꯣ ꯁꯦꯝꯗ꯭ꯔꯤꯉꯩꯗ ꯃꯔꯤꯟꯒꯨꯝꯕ ꯆꯥꯝꯊꯣꯛꯄ ꯃꯥꯒꯤ ꯇꯧꯋꯦꯜꯒꯨꯝꯕ ꯈꯦꯠꯂꯒ ꯁꯦꯡꯕ ꯑꯃ ꯑꯃ ꯂꯩꯌꯦꯅ
ꯑꯣ ꯍꯣꯏ ꯎ ꯐꯖꯅ ꯁꯦꯡꯗ꯭ꯔꯗꯤ ꯆꯥꯕ ꯇꯜꯂꯦꯕꯀꯣ
ꯍꯣꯏ ꯃꯅꯝꯗꯣ ꯀꯜꯂꯦꯅ
ꯑ
ꯑꯗꯨ ꯒ꯭ꯌꯥꯟ ꯇꯥꯔꯤ
ꯏꯁꯤꯡ ꯑꯁꯥꯕꯅ ꯆꯥꯝꯕꯅꯦ ꯍꯣꯏ
ꯏꯁꯤꯡ ꯑꯁꯥꯕꯗ ꯂꯨꯞꯄꯒ ꯆꯥꯝꯃꯒ
ꯍꯣꯏ
ꯆꯥꯗꯕ ꯀꯨꯏꯔꯦ ꯆꯥꯅꯤꯡꯉꯦ
ꯎꯝ ꯐꯖꯅ ꯀꯩꯅꯣ ꯇꯧꯋꯅꯦ ꯍꯧꯖꯤꯛꯁꯨ ꯀꯥꯡꯉꯧꯔ
ꯀꯥꯡꯉꯧꯒꯨꯝꯕꯗꯤ ꯁꯦꯝꯅ ꯂꯩꯅꯤꯉꯥꯏꯗꯣ ꯁꯪꯗ꯭ꯔꯦ ꯍꯧꯖꯤꯛꯇꯤ
ꯃꯤ ꯀꯌꯥꯒꯤ ꯊꯣꯡꯉꯔꯅꯦ ꯉꯁꯤ
ꯑꯩ ꯃꯤ ꯑꯅꯤꯒꯤꯅꯦ
ꯑꯁ ꯑꯅꯤꯈꯛꯇ
ꯑꯅꯤ ꯈꯛꯇꯪꯅꯦ ꯑꯅꯤ ꯈꯛꯇꯪꯁꯨ ꯑꯃꯗꯨꯁꯨ ꯆꯥꯒꯦꯔꯥ ꯆꯥꯣꯏꯗꯔꯥ ꯒ꯭ꯌꯥꯟ ꯇꯥꯗꯦ ꯍꯟꯖꯥꯡ ꯈꯔ ꯍꯥꯎꯔꯅꯤ ꯍꯥꯏꯔꯗꯤ ꯆꯐꯨ ꯄꯨꯜꯂꯞ ꯄꯥꯏꯔꯒ ꯎꯝ ꯑꯗꯨꯝ ꯏꯆꯦ ꯈꯣꯏꯗ ꯆꯥꯕ ꯆꯠꯂꯅꯤ
ꯑꯗꯨ ꯑꯣꯏꯗꯤ ꯅꯪꯒꯤ ꯀꯩꯅꯣ ꯇ ꯅꯨꯄꯥ ꯑꯣꯏꯔꯝꯒꯅꯤ ꯅꯨꯄꯥꯔꯥ ꯅꯨꯄꯤꯔ ꯑ ꯍꯣ ꯍꯥꯏ
ꯃꯥꯅ ꯄꯥꯝꯃꯦ ꯍꯥꯏꯔꯗꯤ ꯑꯣ
ꯍꯥꯎꯔꯗꯤ ꯆꯥꯕ ꯍꯥꯎꯗ꯭ꯔꯗꯤ ꯑꯗꯨꯝ ꯇꯣꯛꯄ
ꯑꯗꯨꯅꯦ ꯑꯩꯅ ꯆꯥꯛ ꯆꯥꯅꯤꯡꯗꯕ ꯅꯨꯃꯤꯠꯁꯤꯃ ꯆꯥꯛ ꯂꯥꯝꯈꯠꯇꯅ ꯆꯥꯛ ꯊꯣꯡꯉꯣꯏꯗ꯭ꯔꯣ ꯅꯪ ꯇꯧꯈꯤꯔꯣꯏꯗ꯭ꯔꯣ ꯑꯗꯨ ꯇꯧꯔꯛꯈꯤꯔꯣꯏꯗ꯭ꯔꯣ ꯇꯧꯔ ꯂꯩꯗꯣꯏꯅꯦꯕ ꯑꯗꯣ
ꯃꯉꯣꯟꯗ ꯃꯔꯛ ꯃꯔꯗꯗꯤ ꯃꯉꯣꯟꯗꯁꯨ ꯊꯣꯡꯍꯜꯂꯣ ꯅꯃꯥꯗꯁꯨ ꯃꯥꯕꯨꯁꯨ ꯊꯣꯡꯍꯜꯂꯣꯕ
ꯃꯥꯗꯨ ꯅꯍꯥꯟꯗꯣ ꯃꯔꯛ ꯃꯥꯅ ꯃꯔꯛ ꯊꯣꯡꯕꯤꯌꯦ ꯍꯟꯖꯥꯡ ꯔ ꯃꯥꯅ ꯊꯣꯡꯕꯗꯣ ꯁꯧꯒ꯭ꯔꯤ ꯀꯥꯡꯁꯣꯏ ꯊꯣꯡꯕꯅꯦꯕꯀꯣ
ꯎꯝ
ꯁꯧꯒ꯭ꯔꯤ ꯀꯥꯡꯁꯣꯏꯗꯨꯗ ꯀꯔꯤ ꯀꯔꯤ ꯍꯥꯞꯆꯤꯜꯂꯦ ꯈꯪꯕ꯭ꯔꯥ ꯁꯥ ꯊꯣꯡꯕꯒꯤ ꯇꯥꯏꯞꯇ ꯇꯧꯔꯣ ꯊꯣꯡꯕꯤꯌꯨ ꯋꯥꯅꯤ
ꯊꯣꯡꯕ ꯍꯩꯔꯝꯒꯅꯤꯗ ꯑꯗꯨꯗꯤ ꯃꯥꯁꯨ
ꯍꯥꯎꯗꯦ ꯑꯗꯨꯒ ꯅꯣꯡꯃꯁꯨ ꯇꯤꯟ ꯐꯤꯤꯁ ꯁꯣꯡꯉꯦ ꯑꯗꯨꯒ ꯀꯔꯤ ꯀꯔꯤ ꯊꯥꯎꯕ꯭ꯔꯥꯁꯨ ꯈꯪꯗꯦ
ꯆꯥꯕꯗꯤ ꯌꯥꯗꯦ
ꯎ ꯌꯥꯎꯗ ꯌꯥꯗꯦ ꯋꯥ ꯍꯔꯁꯨ ꯊꯧꯅꯤꯅꯤꯗ
ꯀꯃꯥꯏ ꯀꯃꯥꯏ ꯂꯩꯔꯤꯒꯦ ꯅꯪꯗꯤ
ꯑꯗꯨꯝ ꯌꯨꯝꯗ ꯂꯩꯕꯅꯦ ꯀꯔꯤꯁꯨ ꯇꯧꯗꯦꯗ
ꯎꯝ ꯅꯗꯤ ꯕꯣꯜ ꯌꯦꯡꯗꯔꯣ
ꯑꯁ ꯑꯩꯗꯤ ꯕꯣꯔ ꯌꯦꯡꯒꯦ ꯅꯣꯏꯗꯤ ꯌꯦꯡꯕ꯭ꯔꯥ
ꯃꯔꯛ ꯃꯔꯛ ꯌꯦꯡꯉꯣ ꯑꯩꯅ ꯄꯥꯝꯕꯈꯣꯏꯅ ꯁꯥꯟꯅꯔꯗꯤ ꯑꯗꯨꯝ ꯃꯔꯛ ꯃꯔꯛ ꯌꯦꯡꯉꯦ ꯑꯗꯣ ꯃꯤ ꯑꯣꯨꯝꯅ ꯌꯥꯝ ꯑꯦꯗꯤꯛ ꯆꯨꯔꯒ ꯌꯦꯡꯉ ꯂꯩꯕꯗꯣ ꯑꯗꯨꯃꯛꯇꯤ ꯇꯧꯗꯦ
ꯑꯗꯨꯅꯦ ꯑꯩꯁꯨ ꯃꯦꯠꯁ ꯑꯃꯈꯛꯇ ꯌꯦꯡꯉꯦ ꯍꯧꯖꯤꯛꯀꯥꯟꯒꯤꯁꯦ ꯀꯔꯤꯔꯥ ꯃꯦꯁꯤ ꯌꯥꯎꯕꯗꯣ ꯅꯨꯡꯗꯥꯡꯗ ꯇꯥꯕꯗꯣ
ꯎꯝ
ꯅꯍꯥꯟ ꯑꯗꯣ ꯑꯃꯈꯛꯇ ꯌꯦꯡꯉꯦ ꯃꯦꯠꯆ ꯑꯩꯗꯤ ꯇꯨꯝꯕꯅ ꯈ꯭ꯋꯥꯏꯗꯒꯤ ꯂꯨꯕꯅꯤ
ꯇꯨꯝꯕꯅ ꯈ꯭ꯋꯥꯏꯗꯒꯤ ꯕꯦꯁꯅꯦ
ꯄꯦꯟꯗꯦ ꯋꯥꯁ ꯑꯗꯨ ꯌꯦꯡꯉꯗꯤ ꯌꯦꯡꯅꯤꯡꯉꯁꯨ ꯑꯗꯨꯝ ꯑꯦꯗꯤꯛ ꯆꯨꯕꯅꯦꯕ ꯌꯦꯡꯉꯗꯤ ꯀꯣ ꯌꯦꯡꯕ ꯍꯧꯔꯗꯤ ꯗ꯭ꯔ ꯗ꯭ꯔꯃꯥꯒꯨꯝꯅ ꯍꯣꯏ
ꯇꯨꯝꯕ ꯋꯥꯂꯗꯤ ꯋꯥꯏꯋꯦ
ꯎꯝ ꯌꯥꯝ ꯋꯥꯕꯅꯦ ꯍꯧꯖꯤꯒꯤ ꯑꯩꯒꯤ ꯑꯁ ꯑꯩꯗꯤ ꯅꯪꯗꯤ ꯃꯦꯁꯤꯒꯤ ꯐꯦꯟꯔꯥ ꯔꯣꯅꯦꯜꯗꯣꯔꯥ
ꯑꯗꯨꯒꯨꯝꯕ ꯅꯠꯇꯦꯗ ꯑꯩꯗꯤ ꯌꯥꯝ ꯇꯣꯉꯥꯟꯕꯅꯦ
ꯏꯕꯥꯅꯤꯁꯦ ꯆꯞ ꯃꯥꯟꯅꯔꯦ ꯑꯗꯨꯗꯤ ꯑꯩꯁꯨ ꯕꯣꯁꯨ ꯌꯦꯡꯗꯦꯕ
ꯑꯦꯗꯤ ꯍꯜꯥꯟꯅꯦ ꯍꯂꯠ
ꯅꯠꯇꯦ ꯃꯥꯅ ꯃꯉꯣꯟꯗ ꯕꯣꯜ-ꯕꯣꯜꯗꯣ ꯍꯦꯛ ꯐꯪꯗ꯭ꯔꯦ ꯍꯥꯏꯔꯗꯤ ꯌꯥꯔꯦ ꯃꯥꯗꯤ ꯃꯈꯣꯡꯅ ꯃꯈꯣꯡꯅ ꯀꯥꯎꯕ꯭ꯔꯥ ꯃꯤ ꯃꯤꯒꯤ ꯃꯃꯥꯏꯗ ꯀꯥꯎꯕ꯭ꯔꯥ ꯀꯔꯤ ꯇꯕꯨꯕ꯭ꯔꯥꯁꯨ ꯈꯪꯗꯦ ꯑꯗꯨꯝ ꯌꯦꯡꯕ ꯅꯨꯡꯉꯥꯏꯕꯗꯣ ꯃꯁꯛ ꯀꯥꯗꯨ ꯊꯤꯕꯥꯅꯦꯕ ꯃꯥꯗꯣ ꯃꯁꯛꯇꯣ ꯑꯗꯨꯝ ꯀꯨꯏꯅ ꯌꯦꯡꯉꯣ ꯀꯔꯥ ꯗ꯭ꯔꯣꯣꯌꯋꯤꯡ ꯌꯦꯛꯄꯗ ꯁꯣꯏꯕ ꯃꯤ ꯃꯥꯟꯕꯅꯦ ꯇꯧꯗ꯭ꯔꯥ
ꯇꯥꯞ
ꯇꯥꯏ ꯍ ꯍꯜꯂꯣ
ꯔ ꯀ꯭ꯔꯦꯌꯥ ꯑꯣ
ꯑꯩ ꯃꯄꯨꯟꯗꯩ ꯑꯣꯏꯔꯝꯅꯤ ꯑꯣ
ꯅꯦꯠꯋꯔꯛ ꯐꯠꯇꯕꯒꯤ ꯑꯣꯏꯔꯝꯒꯅꯤ
ꯑꯣ ꯑꯩ ꯃꯐꯝꯁꯦ ꯈꯔ ꯀꯩꯅꯣ ꯇꯧꯕꯅꯦ ꯑꯩꯗꯣ ꯍꯧꯖꯤꯛꯇꯣ ꯀꯤꯠꯆꯟꯗ ꯀꯩꯅꯣ ꯑꯩꯒꯤ ꯐꯣꯟꯁꯦ ꯐꯥꯏꯚ ꯖꯤ ꯁꯞꯄꯣꯔꯠ ꯇꯧꯗꯦ ꯀꯩꯒꯤꯗꯤ ꯁꯞꯄꯣꯔꯠ ꯇꯧꯗꯦ
ꯑꯣ
ꯑꯩꯒꯤꯁꯦ ꯈꯔ ꯂꯤꯕꯩ ꯑꯣꯏꯔꯦ
ꯑꯣ ꯑꯣ ꯑꯅꯧꯕ ꯂꯧꯔꯣ ꯑꯗꯨꯗꯤ
ꯑꯅꯧꯕ ꯂꯧꯅꯤꯡꯉꯥꯏ ꯃꯌꯥꯝ ꯃꯇꯦꯡ ꯄꯥꯡꯅꯕ ꯇꯥꯔꯦ
ꯃꯇꯦꯡ ꯄꯥꯡꯕꯤꯔꯒꯦ ꯁꯦ ꯂꯧꯔꯣ ꯀꯌꯥ ꯀꯌꯥ ꯊꯥꯕꯤꯔꯣ ꯍꯥꯏꯕ꯭ꯔꯥ
ꯑꯗꯨ ꯀꯨꯟꯊ꯭ꯔꯥꯒꯨꯝꯕ ꯂꯩꯔꯗꯤ ꯌꯥꯔꯅꯤ ꯑꯗꯨ ꯅꯪ ꯀꯨꯟꯊ꯭ꯔꯥꯒꯨꯝꯕ ꯅꯪ ꯀꯨꯟꯊ꯭ꯔꯥꯒꯨꯝꯕꯗꯣ ꯀꯩꯅꯣ ꯊꯥꯕꯤꯔꯛꯈ꯭ꯔꯣ ꯑꯩꯅ ꯃꯉꯥꯒꯨꯝꯕꯗꯣ ꯍꯥꯕꯒꯦ
ꯌꯥꯔꯦ ꯅꯪ-ꯅꯪꯒꯤꯗꯨ ꯍꯦꯟꯃꯟꯗ꯭ꯔꯣ ꯑꯗꯨꯗꯤ
ꯃꯦ ꯄꯥꯒꯦ ꯃ ꯄꯥꯥꯟꯒ ꯃꯇ ꯄꯥꯅꯤꯡꯉꯥꯏ ꯃꯤ ꯂꯩꯕ ꯃꯇꯝꯗ ꯑꯗꯨꯝꯥꯏꯅ ꯍꯥꯏꯍꯟꯗꯣꯏꯅꯦ ꯇꯧꯍꯟꯗꯣꯏꯅꯦ
ꯌꯥꯏ ꯅꯪꯁꯦ ꯌꯥꯝ ꯁꯤꯡꯉꯦ
ꯑꯗꯨ
ꯊꯥꯕꯤꯔꯛꯀꯦ ꯍꯥꯌꯦꯡ ꯊꯥꯕꯤꯔꯛꯑꯒꯦ
ꯍꯗꯨ ꯍꯣꯏ ꯑꯩ ꯍꯣꯔꯦꯟꯁ ꯍꯧꯔꯦꯟꯔꯥ ꯀ꯭ꯔꯤꯔꯥ ꯈꯔ ꯂꯩꯔꯒ ꯗꯤꯇꯦꯜꯁꯗꯨ ꯊꯥꯕꯤꯔꯛꯑꯒꯦ ꯊꯥꯕꯤꯗꯦ
ꯍꯣꯏꯅꯦ-ꯍꯣꯏꯅꯦ
ꯎꯝ ꯅꯣꯏ ꯇꯝꯄꯥꯛꯇ ꯂꯩꯕꯤ ꯑꯣꯏꯔꯝꯅꯤꯀꯣ ꯍꯧꯖꯤꯛ
ꯎꯝ
ꯇꯥꯕ꯭ꯔꯥ
ꯇꯥꯏꯌꯦ
ꯀꯩ-ꯀꯩ-ꯀꯩꯅꯣ ꯁꯦꯝꯃꯒ ꯂꯩꯌꯦ ꯅꯪꯁꯦ ꯌꯥꯝ ꯀꯩꯅꯣ ꯊꯕꯛ ꯌꯥꯝ ꯆꯤꯟꯕ ꯃꯥꯜꯂꯦ
ꯑꯩꯁꯦ ꯏꯔꯣꯝꯕꯗꯣ ꯁꯦꯝꯃꯥ ꯂꯩꯕ
ꯑꯣ
ꯍꯧꯖꯤꯛꯄꯨꯗꯤ ꯂꯣꯏꯔꯦ ꯉꯥꯏꯍꯥꯛ ꯂꯩꯔꯗꯤ ꯆꯥꯛ ꯆꯥꯔꯅꯤ
ꯑꯁ ꯅꯣꯏꯗꯤ ꯄꯨꯡ ꯀꯌꯥꯗ ꯆꯥꯛ ꯆꯥꯅꯕ꯭ꯔꯥꯅꯦ ꯍꯧꯖꯤꯛ ꯌꯥꯝ ꯊꯦꯡꯉꯦꯅ
ꯑꯩꯁꯦ ꯗꯨꯝ ꯑꯥ ꯑꯩꯗꯤ ꯆꯥꯛꯊꯦꯡꯅ ꯆꯥꯏꯌꯦ ꯅꯥꯏꯟ ꯅꯥꯏꯟ ꯊꯥꯔꯇꯤ ꯍꯧꯖꯤꯛꯇꯤ ꯅꯥꯏꯟ ꯊꯥꯔꯇꯤ ꯍꯡꯈ꯭ꯔꯦ ꯑꯗꯨꯒ ꯃꯔꯛ ꯃꯔꯛꯇ ꯆꯥꯛ ꯆꯥꯗꯕ ꯅꯨꯃꯤꯠꯁꯨ ꯂꯩꯗ
ꯑꯣ ꯑꯗꯨꯝ ꯕ꯭ꯔꯦꯛꯐꯥꯁ ꯍꯥꯟꯅ ꯇꯧꯕ ꯃꯥꯜꯂꯦ ꯑꯗꯨꯗꯤ
ꯉꯥꯁꯤꯁꯦ ꯕ꯭ꯔꯣꯛꯐꯥꯁꯁꯨ ꯇꯧꯗꯦ
ꯎꯝ ꯑꯗꯨꯝ ꯊꯦꯡꯅꯩ ꯆꯥꯕꯁꯨ ꯂꯥꯝꯕ ꯀꯥꯟꯗ ꯆꯥꯕꯗꯨꯅ ꯑꯦ ꯍꯥꯎꯗ꯭ꯔꯁꯨ ꯑꯗꯨꯝ ꯆꯪꯕꯅꯤꯅ ꯊꯦꯡꯅ ꯆꯥꯕꯗꯨꯅ ꯍꯥꯎ ꯀꯩꯅꯣ ꯇꯧꯕꯅꯦ
ꯉꯟ ꯃꯟꯅ ꯆꯥꯔꯁꯨ ꯆꯥꯛ ꯆꯥꯕꯗꯣ ꯍꯥꯎꯇꯦꯕ
ꯍꯣꯏ ꯉꯟꯃꯜꯂꯁꯨ ꯍꯥꯎꯇꯦ ꯑꯩ ꯑꯩꯗꯤ ꯀꯩꯅꯣꯒꯨꯝꯕꯗ ꯁꯚꯦꯟ ꯊꯥꯔꯇꯤ ꯑꯗꯨꯋꯥꯏꯗ ꯑꯗꯨꯝ ꯆꯥꯕꯅꯦ
ꯅꯪꯗꯤ ꯄꯨꯡ ꯀꯌꯥ ꯍꯧꯒꯠꯀꯦ ꯑꯗꯨꯗꯤ ꯉꯜꯂꯦꯅ ꯑꯩꯗꯤ ꯁꯚꯦꯟ ꯊꯥꯔꯇꯤꯗꯣ ꯑꯩꯗꯤ ꯍꯧꯒꯠꯄ ꯃꯇꯝ
ꯁꯤꯁ ꯊꯥꯔꯇꯤ ꯑꯗꯨ ꯍꯧꯒꯦ ꯁꯤꯛꯁ ꯀꯨꯝꯕ ꯁꯤꯛꯁ ꯊꯔꯇꯤꯒꯨꯝꯕ ꯌꯥꯍꯧ ꯉꯜꯂꯦ ꯍꯥꯏ ꯈꯪꯗꯦꯗ ꯉꯟꯕ꯭ꯔꯅ ꯁꯤꯕꯣ
ꯑꯗꯨꯗꯤ ꯉꯜꯂꯦ ꯑꯩꯗꯤ ꯁꯚꯦꯟ ꯊꯥꯔꯇꯤꯁꯦ ꯉꯟꯕꯅꯦ ꯁꯚꯦꯟ ꯊꯥꯔꯇꯤ ꯍꯧꯒꯠꯄꯁꯦ ꯉꯜꯂꯕꯅꯦ
ꯑꯥ
ꯑꯗꯨ ꯅꯠꯇꯕ ꯑꯇꯣꯞꯄꯒꯨꯝꯕ ꯃꯇꯝꯗꯗꯤ ꯎꯝ
ꯑꯩꯈꯣꯏꯅꯦ ꯁꯤꯗ ꯆꯤꯡꯗꯅꯦ ꯑꯗꯨꯒꯤ ꯉꯜꯂꯦ
ꯑꯣ ꯑꯗꯨꯅꯦ ꯆꯤꯡꯗꯗꯤ ꯎꯄꯥꯏ ꯂꯩꯇꯦꯗ ꯄꯨꯡ ꯇꯔꯨꯛ ꯃꯈꯥꯏꯒꯁꯦ ꯆꯥꯛ ꯆꯥꯕ ꯂꯣꯏ ꯂꯣꯏꯅꯔꯔꯕꯅꯦ ꯑꯗꯣ ꯃꯥ ꯃꯥ ꯊꯕꯛ ꯂꯣꯏ ꯆꯠꯅꯔꯝꯅꯦ
ꯍꯣꯏ ꯑꯗꯨꯒꯤ ꯍ ꯇꯥꯔꯥ
ꯇꯥꯏꯌꯦ
ꯂꯥꯎꯂꯣ ꯑꯣ-ꯑꯣ ꯍꯣꯔꯦꯟ ꯃꯨꯛ ꯄꯥꯎ ꯐꯥꯎꯅꯥꯁꯤ ꯀꯣ ꯑꯩ ꯎꯝ ꯍꯧꯖꯤꯛ ꯇꯥꯕ꯭ꯔꯥ
ꯇꯥꯏꯌꯦ ꯇꯥꯏ ꯍꯣꯏ ꯍꯣꯔꯦꯟ ꯃꯨꯛ ꯐꯥꯎꯅꯔꯥꯁꯦ ꯑꯩꯁꯨ ꯆꯥꯛ